ꯍꯜꯂꯣ
ꯇꯌꯦ
ꯑꯣ ꯅꯣꯡ ꯇꯥꯕ꯭ꯔꯣ ꯅꯣꯏꯗꯨꯗ
ꯅꯣꯡ ꯇꯥꯗꯦ
ꯑꯣ ꯍꯈꯣꯏ ꯁꯤꯗꯤ ꯑꯃꯨꯛ ꯅꯣꯡ ꯃꯪꯉꯦ ꯇꯥꯕ ꯇꯥꯔꯗꯤ ꯑꯁ ꯅꯣꯡꯁꯤ ꯅꯕꯨꯀꯣ ꯍꯟꯗꯛ ꯍꯟꯗꯛ ꯈꯪꯒꯦꯗ ꯍꯧꯖꯤꯛꯀꯥꯟꯁꯦ ꯅꯣꯡꯁꯦ ꯅꯍꯥꯟꯋꯥꯏꯗꯤ ꯀꯨꯝꯒꯤ ꯅꯣꯡ ꯍꯥꯏꯔꯒ ꯑꯗꯨꯝ ꯍꯥꯏꯗꯤ ꯅꯨꯃꯤꯠ ꯃꯉꯥꯅꯤ ꯇꯔꯥꯅꯤ ꯅꯨꯃꯤꯠ ꯆꯨꯞꯅ ꯑꯗꯨꯝ ꯇꯥꯔꯒ ꯍꯥꯏꯗꯤ ꯏꯁꯤꯡ ꯂꯩꯅꯕ ꯇꯥꯕ ꯇꯧꯕꯗꯣ ꯑꯗꯨꯃꯥꯏꯅ ꯇꯧꯕ ꯃꯇꯝꯗꯤ ꯑꯣꯏꯔꯕꯅꯤ ꯂꯧ ꯀꯩꯀꯩ ꯃꯌꯥꯝꯁꯦ ꯂꯣꯏꯅ ꯏꯁꯤꯡ ꯑꯝꯇ ꯂꯩꯇꯅ ꯂꯣꯏ ꯏꯀꯪ ꯊꯣꯛꯇ ꯀꯩꯅꯣ ꯇꯧꯔꯤꯅꯦ ꯍꯥꯏꯕꯗꯤ ꯃꯇꯝꯗꯤ ꯍꯦꯜꯂꯦꯕꯀꯣ ꯑꯗꯨꯝ ꯍꯧꯖꯤꯛꯁꯦ ꯏ ꯉꯥ ꯂꯣꯏꯁꯤꯜꯂꯛꯑꯕꯅꯤ ꯏꯪꯉꯦ ꯍꯧꯗꯣꯔꯑꯕꯅꯦ ꯑꯗꯨ ꯁꯤ ꯊꯦꯡꯉꯕꯅꯦꯕ ꯁꯤꯗ ꯍꯌꯦꯡ ꯊꯦꯡꯈꯤ ꯇꯥꯔꯒꯗꯤ ꯍꯌꯦꯡ ꯑꯃꯨꯛꯣꯛ ꯊꯣꯛꯄ ꯀꯥꯟꯗ ꯃꯥꯒꯤ ꯃꯇꯝ ꯆꯥꯅꯗ ꯇꯥꯔꯒꯗꯤ ꯀꯩ ꯍꯥꯏꯅꯤ ꯇꯤꯟ ꯀꯥꯡ ꯇꯥꯕ ꯑꯗꯒꯤ ꯎꯆꯦꯛ ꯋꯥꯌꯥ ꯇꯥꯕ ꯑꯗꯒꯤ ꯆꯥꯎꯊꯣꯛꯄ ꯃꯇꯝꯗ ꯏꯁꯥ ꯆꯠꯅꯔꯣꯏꯗꯣꯏꯅꯦꯕꯀꯣ ꯁꯥꯔꯀꯥꯟꯗ ꯑꯣꯏꯇꯥꯔꯒꯁꯨ ꯑꯗꯩ ꯏꯪꯕꯗ ꯑꯣꯏꯇꯥꯔꯒꯁꯨ ꯀꯩ ꯍꯥꯏꯅꯤ ꯃꯎ ꯐꯖꯅ ꯄꯥꯟꯕ ꯄꯥꯟꯗꯕ ꯃꯌꯥꯝ ꯂꯩꯈ꯭ꯔꯦꯕꯀꯣ ꯑꯗꯣ ꯍꯧꯖꯤꯛꯇꯤ ꯑꯃꯨꯛ ꯅꯣꯡ ꯇꯥꯔꯒ ꯂꯧꯕꯨꯛ ꯆꯁꯤꯡ ꯂꯩꯔꯒ ꯅꯩꯈꯥꯏꯔꯒ ꯃꯣꯏꯒꯤ ꯍꯥꯄꯨ ꯈꯨꯟꯕ꯭ꯔꯅ ꯃꯣꯏꯗ ꯅꯥꯄꯤ ꯉꯔꯥꯡ ꯃꯌꯥꯝꯗꯨꯣ ꯂꯣꯏꯅ ꯂꯧꯈꯠꯂꯒ ꯂꯤꯡꯕꯕꯨ ꯑꯣꯏꯔꯣ ꯂꯤꯡꯕ ꯍꯥꯏꯁꯤꯅ ꯑꯩꯈꯣꯏꯅ ꯐꯩꯗꯣꯝ ꯑꯃꯗ ꯐꯖꯅ ꯃꯔꯨꯁꯦ ꯐꯖꯅ ꯀꯨꯡꯅ ꯍꯨꯜꯂꯅꯤ ꯑ ꯐꯖꯅ ꯃꯆꯤꯟꯖꯥꯛ ꯄꯤꯖꯔꯒ ꯍꯧꯍꯜꯂꯅꯤ ꯑꯗꯨ ꯃꯌꯥꯝꯗꯣ ꯂꯣꯏꯅ ꯐꯣꯏꯗꯣꯛꯑꯒꯀꯣ ꯑꯇꯣꯞ ꯑꯇꯣꯞꯄ ꯃꯥꯒꯤ ꯐꯩꯗꯣꯝ ꯂꯦꯝꯍꯧꯕ ꯐꯩꯗꯣꯝꯁꯤꯡꯗꯣ ꯑꯗꯨꯝ ꯍꯣꯜꯂ ꯍꯣꯜꯂꯂꯒ ꯑꯃꯃꯝꯇꯪ ꯑꯣꯏꯅ ꯆꯥꯡ ꯃꯥꯟꯅꯅ ꯊꯥꯗꯣꯏꯅꯦꯕ ꯑꯗꯨꯒ ꯑꯩꯈꯣꯏꯒꯤ ꯀꯩꯅꯣ ꯄꯥꯝꯐꯦꯟ ꯍꯨꯟꯕ ꯍꯥꯏꯁꯤꯅ ꯑꯩꯈꯣꯏꯒꯤ ꯑꯩꯈꯣꯏꯒꯤ ꯈꯥꯎꯒꯨꯝꯕ ꯌꯥꯅꯕ ꯄꯣꯠꯅꯕꯅ ꯐꯧ ꯃꯔꯨꯁꯦ ꯇꯤꯡꯉꯒꯀꯣ ꯅꯨꯃꯤꯠ ꯅꯣꯡꯃ ꯅꯤꯅꯤ ꯃꯇꯨꯡ ꯈꯛꯛꯇꯛ ꯊꯣꯛꯦ ꯑꯣꯣꯠꯂꯒ ꯑꯗꯨꯃꯥꯏꯅ ꯇꯧꯔꯒ ꯆꯥꯏꯔꯒ ꯂꯩꯇꯦ ꯑꯗꯨꯗꯤ ꯑꯃꯨꯛ ꯆꯥꯡ ꯃꯥꯟꯅꯔꯣꯏꯕ ꯑꯍꯤꯡ ꯐꯖꯅ ꯍꯧꯔꯛꯄ ꯀꯥꯟꯗ ꯑꯃꯨꯛ ꯍꯥꯏꯗꯤ ꯍꯥꯕꯦꯡꯕꯅ ꯅꯥꯄꯤ ꯑꯃꯨꯛ ꯐꯨꯗꯠꯄ ꯑꯗꯒꯤ ꯀꯨꯠ ꯑꯔ ꯑꯩꯣꯏ ꯍꯥꯏꯗꯤ ꯑꯀꯣꯡꯕ ꯑꯔꯟꯕ ꯃꯌꯥꯝꯗꯣ ꯆꯥꯡ ꯃꯥꯟꯅꯅ ꯑꯃꯨꯛ ꯁꯦꯝꯃꯛꯇꯣꯏꯅꯦꯕ ꯑꯗꯨꯃꯥꯏꯅ ꯇꯧꯕꯗꯅ ꯑꯃꯨꯛ ꯊꯕꯛꯇꯣ ꯍꯥꯏꯗꯤ ꯆꯤꯟꯕꯗꯤ ꯑꯣꯏꯗꯣꯏꯕ ꯑꯗꯨꯃꯥꯏꯅ ꯇꯧꯋꯤ ꯑꯗꯨ ꯈꯪꯗꯦ ꯑꯃꯨꯛ ꯐꯧꯁꯤꯁꯨ ꯑꯃꯨꯛ ꯇꯤꯡꯗꯕ ꯌꯥꯗꯕꯀꯣ ꯐꯧꯁꯤ ꯇꯤꯡꯗ ꯇꯥꯔꯒꯗꯤ ꯑꯃꯨꯛ ꯄꯨꯝꯗꯣꯏꯅꯦꯕ ꯅꯨꯡꯁꯥ ꯁꯥꯕꯅꯤꯅ ꯏꯁꯤꯡ ꯃꯅꯨꯡꯗ ꯂꯩꯕ ꯅꯨꯡꯁꯥ ꯌꯥꯝꯁꯥ ꯇꯥꯔꯦ ꯄꯨꯝꯗꯣꯏꯅꯦꯕ ꯑꯗꯨꯒ ꯃꯇꯣꯟꯒꯨꯝꯕ ꯈꯤꯇꯪ ꯊꯣꯛꯇꯥꯔꯒꯗꯤ ꯑꯩꯈꯣꯏꯒꯤ ꯂꯤꯡꯕ ꯍꯥꯏꯗꯤ ꯍꯨꯟꯕ ꯑꯣꯏꯔꯣ ꯂꯤꯡꯕ ꯑꯣꯏꯔꯣ ꯑꯗꯨꯃꯥꯏꯅ ꯍꯨꯟꯕ ꯀꯥꯟꯗ ꯑꯗꯨꯝ ꯊꯨꯅ ꯍꯧꯕ ꯑꯗꯨꯃꯥꯏꯅ ꯑꯣꯏꯗꯣꯏꯅꯤ ꯊꯑꯣꯏꯅ ꯏꯁꯤꯡꯗ ꯅꯣꯡꯃ ꯅꯤꯒꯤ ꯇꯤꯡꯉꯒ ꯣꯔꯛ ꯆꯈꯥꯎꯒꯨꯝꯕ ꯈꯪꯗꯦ ꯑꯃꯅ ꯎꯠ ꯀꯨꯞꯁꯤꯜꯂꯒ ꯃꯊꯣꯟꯁꯦ ꯊꯣꯛꯍꯟꯗꯣꯏꯅꯦꯕ ꯑꯗꯣ ꯏꯁꯤꯡ ꯌꯥꯝ ꯂꯩꯕꯁꯨ ꯄꯨꯝꯗꯣꯏꯅꯦ ꯍꯥꯏꯕꯗꯤ ꯑꯗꯣ ꯏꯁꯤꯡꯁꯦ ꯃꯥꯒꯤ ꯆꯥꯡ ꯑꯃ ꯂꯩꯖꯕꯀꯣ ꯌꯥꯝꯅ ꯂꯩꯕ ꯀꯩꯁꯨ ꯅꯠꯇꯕ ꯌꯥꯝꯅ ꯑꯗꯒꯤ ꯈꯤꯇꯪꯗꯪ ꯂꯩꯔꯁꯨ ꯀꯪꯉꯁꯨ ꯎꯆꯦꯛ ꯑꯣꯌꯥ ꯇꯧꯔ ꯆꯥꯈꯤꯗꯣꯏꯅꯦꯕ ꯑꯗꯨꯅ ꯌꯥꯝꯅ ꯌꯦꯡꯕ ꯀꯥꯟꯗꯗꯤ ꯂꯥꯏꯕ ꯃꯥꯟꯕ ꯀꯣ ꯑꯗꯨꯗꯩ ꯃꯅꯨꯡꯗ ꯆꯪ ꯂꯨ ꯥꯟꯗ ꯌꯥꯝ ꯀꯨꯞꯄ ꯈꯣꯠꯄ ꯑꯣꯏꯕꯗꯣ ꯑꯗꯨꯃꯥꯏꯅ ꯑꯣꯏꯌꯦ ꯅꯣꯏꯗꯤ ꯂꯧꯁꯤꯡꯗꯤ ꯂꯩꯕ꯭ꯔꯥ ꯅꯠꯇ꯭ꯔꯒꯅ ꯑꯗꯨꯝ ꯋꯥꯠꯂꯒ ꯇꯥꯕ꯭ꯔꯥ ꯃꯤꯅ ꯄꯤꯔꯛꯄ꯭ꯔꯥ ꯅꯠꯇꯒ ꯀꯩꯅꯣꯒꯨꯝꯕ ꯀꯥꯔꯛꯄ꯭ꯔꯥ ꯐꯧꯒꯨꯝꯕꯗꯤ
ꯂꯧꯁꯤꯡ ꯉꯍꯥꯟꯋꯥꯏ ꯂꯩꯔꯝꯃꯤ ꯑꯩꯈꯣꯏꯅ ꯑꯉꯥꯡ ꯑꯣꯏꯔꯤꯉꯩꯗ ꯑꯗꯨ ꯃꯇꯝꯒꯤ ꯃꯇꯨꯡ ꯏ ꯃꯇꯨꯡꯏꯟꯅ ꯑꯗꯨꯝ ꯑꯩꯈꯣꯏ ꯕꯕꯥꯅ ꯉꯟꯊꯣꯛꯑꯝꯃꯤ ꯂꯧꯗꯣ ꯑꯗꯣ ꯑꯗꯨ ꯃꯇꯝꯗꯨꯗꯗꯤ ꯑꯗꯨꯝ ꯑꯩꯈꯣꯏꯅꯁꯨ ꯎꯕ ꯉꯝꯗꯕꯅꯤꯅꯅꯦ ꯃꯣꯏꯅ ꯆꯍꯤꯒꯤ ꯑꯣꯏꯅ ꯑꯩꯈꯣꯏꯒꯤ ꯐꯧꯕꯣꯠ ꯑꯗꯨ ꯀꯥꯔꯛꯄ ꯍꯥꯏꯅ ꯃꯣꯏꯅ ꯑꯗꯨꯝ ꯇꯧꯔꯒ ꯃꯣꯏꯒꯤ ꯑꯊꯣꯄꯗꯣ ꯑꯗꯩ ꯑꯗꯨꯝ ꯄꯤꯔꯛꯄ ꯑꯗꯨꯃꯥꯏꯅ ꯇꯧꯔꯝꯅꯦꯕꯀꯣ ꯍꯧꯖꯤꯛꯀꯥꯟꯅꯤ ꯀꯝꯇ ꯂꯩ ꯐꯠꯇ꯭ꯔꯦꯗ ꯑꯗꯒꯤ ꯁ꯭ꯋꯥꯏꯗꯁꯨ ꯂꯕꯨꯛꯇꯤ ꯂꯥꯞꯅ ꯑꯗꯨꯝ ꯂꯩꯔꯦꯗ ꯑꯩꯈꯣꯏꯒꯗꯤ ꯂꯞꯅꯅꯤ ꯑꯗꯣ ꯅꯣꯏꯒꯤꯁꯦ ꯍꯧꯖꯤꯛꯁꯦ ꯑꯩꯈꯣꯏꯒꯤ ꯅꯣꯡꯃꯗꯤ ꯃꯇꯠ ꯃꯇꯠ ꯇꯥꯏ ꯌꯥꯝ ꯀꯟꯅ ꯀꯨꯏꯅ ꯁꯥꯡꯅ ꯇꯥꯗꯕꯅꯤꯅ ꯏꯁꯤꯡꯕꯨꯗꯤ ꯇꯨꯡꯉꯝꯗꯧꯗꯤ ꯃꯥꯟꯗꯦ ꯑꯗꯣ ꯂꯧꯕꯛꯁꯦ ꯏꯁꯤꯡ ꯁꯨꯡꯂꯩ ꯍꯦꯛ ꯂꯩꯇ꯭ꯔꯤꯕ꯭ꯔꯥ
ꯏꯁꯤꯡꯁꯦ ꯍꯥꯏꯕꯗꯤ ꯂꯩꯗꯤ ꯂꯩꯌꯦꯦꯕꯀ ꯀꯣ ꯏꯅꯤꯟꯁꯤ ꯂꯩꯔꯒꯅꯦ ꯑꯩꯈꯣꯏꯒꯤ ꯍꯨꯟꯕ ꯌꯥꯕꯒꯤ ꯃꯥꯒꯤ ꯆꯥꯡꯗ ꯍꯥꯏꯕ ꯑꯃ ꯂꯩꯗꯅ ꯑꯗꯨꯃꯥꯏꯅ ꯑꯣꯏꯕꯗꯨ ꯑꯣꯏꯗ꯭ꯔꯤꯕ ꯑꯩꯈꯣꯏꯗꯤ ꯑꯃꯨꯛ ꯍꯌꯦꯡꯋꯥꯏ ꯁꯤꯗꯒꯤ ꯑꯩꯈꯣꯏ ꯁꯤꯒꯤ ꯑꯩꯈꯣꯏ ꯊꯣꯛꯈꯤꯕꯒꯤ ꯅꯥꯀꯟꯗ ꯂꯧꯕꯨ ꯃꯌꯥꯝ ꯂꯩꯕꯗꯣ ꯑꯗꯨꯗꯤ ꯂꯣꯏꯅ ꯀꯃꯥꯏ ꯇꯧꯔꯦ ꯍꯥꯏꯗꯤ ꯐꯧ ꯑꯗꯨ ꯍꯨꯟꯅꯗꯅ ꯆꯥꯎꯅꯔꯦꯕ ꯑꯗꯨꯗꯨꯒ ꯀꯩ ꯍꯥꯏꯅꯤ ꯑꯩꯈꯣꯏ ꯑꯩꯈꯣꯏꯒꯤꯃꯛꯇꯤ ꯑꯃꯨꯛ ꯂꯩꯦ ꯍꯌꯦꯡ ꯁꯤꯗꯒꯤ ꯏꯁꯤꯡ ꯆꯤꯊꯈꯤꯕ ꯃꯌꯥꯝꯗꯨꯅ ꯑꯥꯗ ꯇꯨꯡꯉꯨꯔꯒ ꯂꯩꯗꯣꯏꯅꯦꯕ ꯑꯗꯣ ꯑꯩꯈꯣꯏ ꯑꯇꯣꯞꯄ ꯑꯁꯣꯝ ꯅꯥꯀꯟ ꯑꯃꯃꯥꯡꯂꯣꯝꯗ ꯀꯗꯤ ꯑꯩꯈꯣꯏꯒꯤ ꯏꯊꯩ ꯂꯧꯈꯣꯡ ꯆꯥꯕ ꯃꯐꯝ ꯂꯩꯌꯦꯕꯀꯣ ꯑꯗꯨꯀꯥꯟꯗꯤ ꯐꯖꯅ ꯂꯩꯔꯦꯗ ꯑꯗꯨꯝ ꯐꯖꯅ ꯍꯨꯟꯅꯔꯦ ꯑꯗꯨꯝ ꯈꯈꯛ ꯈꯀꯛ ꯍꯥꯏꯗꯤ ꯃꯥꯒꯤ ꯏꯁꯤꯡ ꯐꯪꯐꯝꯗꯨ ꯅꯞꯄ ꯃꯈꯩꯅ ꯉꯟꯅ ꯑꯗꯨꯝ ꯇꯧꯈ꯭ꯔꯅꯤ ꯑꯗꯨ ꯈꯔ ꯈꯔ ꯂꯥꯞꯄ ꯃꯈꯩꯅ ꯈꯔ ꯈꯔ ꯁꯨꯝ ꯏꯟꯊꯔꯒꯀꯣ ꯑꯗꯨꯗꯨꯒ ꯑꯗꯨꯝ ꯊꯦꯡꯅ ꯇꯧꯕꯗꯣ ꯑꯗꯨꯃꯥꯏꯅ ꯇꯧꯗꯣꯏꯅꯦ ꯑꯗꯨꯝ ꯍꯨꯟꯕꯕꯨꯗꯤ ꯍꯨꯟꯕ ꯌꯥꯏꯦ ꯑꯗꯨꯝ ꯃꯅꯥ ꯈꯛꯇꯁꯨ ꯄꯨꯈ꯭ꯔꯤꯈꯩ ꯂꯩꯌꯦꯕꯀꯣ ꯑꯗꯩ ꯑꯩꯈꯣꯏ ꯈꯣꯡꯕꯥꯟꯗꯁꯨ ꯑꯃꯨꯛ ꯈꯣꯡꯕꯥꯟ ꯍꯥꯏꯒ ꯗ꯭ꯔꯥ ꯑꯩꯈꯣꯏꯒꯤ ꯀ ꯍꯥꯏꯒꯗ꯭ꯔꯥ ꯊꯤ ꯂꯧꯈꯣꯡ ꯍꯥꯏꯒꯗ꯭ꯔꯥ ꯑꯗꯨꯒꯨꯝꯕꯗꯨꯁꯨ ꯏꯁꯤꯡ ꯂꯩꯒꯤ ꯂꯩꯔꯒ ꯑꯗꯨꯝ ꯍꯦꯛ ꯅꯣꯡꯕꯨ ꯅꯨꯃꯤꯠ ꯅꯤꯅꯤ ꯍꯨꯝꯅꯤ ꯆꯨꯞꯅ ꯇꯥꯕ ꯑꯗꯨꯝ ꯂꯩꯗ ꯑꯣꯏ ꯆꯥ ꯅꯍꯥꯟꯋꯥꯏꯗꯤ ꯑꯃꯨꯛ ꯑꯃꯨꯛ ꯀꯪꯉ ꯂꯩꯕꯅꯤꯅ ꯇꯥꯕ ꯃꯌꯥꯝꯗꯣ ꯂꯣꯏꯅ ꯆꯨꯞꯁꯤꯜꯂꯒ ꯀꯪꯈꯤꯕ ꯋꯥꯅꯦꯕ ꯍꯧꯖꯤꯛꯁꯤꯅ ꯑꯃꯨꯛ ꯑꯗꯨꯝ ꯈꯔ ꯈꯔꯗꯤ ꯂꯩꯔꯒ ꯄꯨ꯭ꯔꯥ ꯇꯨꯡꯉꯒ ꯂꯩꯕ ꯉꯝꯗꯕꯗꯣ ꯍꯥꯏꯗꯤ ꯑꯗꯨꯝ ꯅꯨꯡꯁꯥꯅ ꯁꯥꯕꯅ ꯍꯦꯟꯕꯒꯤ ꯅꯣꯡ ꯋꯥꯠꯄꯒꯤ ꯁꯨꯃꯥꯏꯅ ꯇꯧꯕꯒꯤꯅꯤꯗ
ꯑꯗ ꯀꯔꯤꯒꯨꯝꯕ ꯉꯍꯥ ꯏꯉꯦꯟꯁꯤꯗ ꯅꯣꯡꯁꯦ ꯎ ꯀꯩꯅꯣ ꯃꯄꯨꯡ ꯐꯥꯅ ꯇꯥꯗ꯭ꯔꯦꯅ ꯈꯜꯂꯁꯦꯕꯀꯣ ꯑꯗꯨ ꯑꯣꯏꯔꯒꯗꯤ ꯅꯁ ꯇꯨꯔꯦꯟ ꯇꯨꯔꯦꯟꯗ ꯅꯛꯄ꯭ꯔꯥ ꯑꯗꯨ ꯇꯨꯔꯦꯟꯗꯒꯤ ꯆꯤꯡꯈꯠꯂꯒ ꯂꯧ ꯎꯕꯒꯤ ꯁꯤꯖꯤꯟꯅꯕ ꯌꯥ ꯌꯥꯗꯣꯏꯔꯥ ꯑꯗꯨ ꯅꯠꯇ꯭ꯔꯒꯅ ꯀꯃꯥꯏꯅ ꯇꯧꯗꯣꯏꯅꯣ ꯑꯗꯨꯃꯒ ꯈꯪꯒꯦꯅꯤ
ꯑꯗꯨꯝ ꯍꯣꯏ ꯁ꯭ꯋꯥꯏ ꯁ꯭ꯋꯥꯏꯗꯤ ꯑꯗꯨꯝ ꯁꯤꯗꯒꯤ ꯀꯣ ꯑꯩꯈꯣꯏꯗꯤ ꯑꯃꯨꯛ ꯇꯨꯔꯦꯟꯁꯤꯗꯗꯤ ꯅꯛꯄꯗꯤ ꯅꯛꯑꯦ ꯑꯗꯨꯒ ꯑꯗꯨ ꯇꯥꯔꯁꯨ ꯑꯗꯨꯝ ꯄꯨꯊꯔꯛꯄꯁꯦ ꯌꯥꯝ ꯆ ꯊꯥꯡꯕꯅꯤꯅ ꯃꯆꯤ ꯃꯆꯤꯗꯁꯨ ꯂꯣꯏꯅ ꯆꯪꯍꯧꯗꯣꯏꯅꯦꯕꯀꯣ ꯑꯗꯣ ꯁ꯭ꯋꯥꯏꯒꯤꯗꯤ ꯑꯃꯨꯛ ꯌꯥꯝ ꯐꯩꯌꯦ ꯁ꯭ꯋꯥꯏꯒꯤꯗꯤ ꯐꯪ ꯈ ꯍꯥꯏꯔ ꯇꯥꯔꯁꯨ ꯁꯤꯗꯒꯤ ꯑꯗꯨꯝ ꯇꯨꯔꯦꯟ ꯌꯥꯝ ꯈꯥꯏꯖꯤꯟꯅꯔꯒ ꯆꯤꯡꯅꯔꯒ ꯑꯗꯨꯝ ꯇꯧꯕ ꯌꯥꯏꯑꯕ ꯑꯩꯈꯣꯏꯔꯣꯝꯒꯤꯗ ꯑꯃꯨꯛ ꯈꯔ ꯂꯥꯞꯈ꯭ꯔꯕꯅꯤꯅ ꯍꯣꯏ ꯑꯗꯨꯝ ꯑꯗꯨꯗꯒꯤ ꯈꯤꯇꯪ ꯃꯣꯏ ꯀꯦꯅꯦꯜꯒꯤ ꯍꯥꯏꯒꯗ꯭ꯔꯔꯥ ꯏꯁꯤꯡ ꯗꯥꯝꯒꯨꯝꯕꯒꯤ ꯊꯥꯔꯛꯄ ꯊꯤꯡꯒꯠꯂꯛꯄ ꯀꯥꯟꯗ ꯑꯗꯨꯝ ꯂꯥꯛꯇꯣꯏꯅꯦꯕꯀꯣ ꯑꯗꯩ ꯆꯤꯡꯕꯕꯨꯗꯤ ꯌꯥꯏ ꯑꯗꯨꯗꯩ ꯌꯥꯝ ꯂꯥꯞꯄꯗꯤ ꯑꯣꯏꯗꯦ ꯑꯗꯨ ꯑꯗꯨꯝ ꯊꯪꯅꯕ ꯀꯩ ꯀꯩ ꯃꯌꯥꯝꯗꯨꯗ ꯄꯨꯈ꯭ꯔꯤ ꯀꯩꯀꯩ ꯂꯩꯅꯕ ꯈꯣꯠꯄ ꯇꯧꯕ ꯃꯌꯥꯝ ꯂꯩꯗ ꯑꯗꯨꯗ ꯑꯗꯨꯝ ꯍꯥꯏꯅꯔꯒ ꯆꯤꯡꯅꯕ ꯈꯣꯠꯄ ꯇꯧꯔꯛ ꯝ ꯌꯥꯅ ꯌꯥꯗꯅꯕ ꯎꯈꯤꯗꯣꯏꯕ ꯏꯁꯤꯡꯗ ꯂꯩꯇ ꯇꯥꯔꯒꯗꯤꯀꯣ ꯑꯗꯨ ꯑꯗꯨꯝ ꯊꯑꯣꯏ ꯑꯣꯏꯇꯥꯔꯒꯁꯨꯀꯣ ꯀꯩ ꯍꯥꯏꯅꯤ ꯀꯪꯉ ꯂꯩꯔꯗꯤ ꯐꯧꯁꯤ ꯀꯩ ꯍꯥꯏꯅꯤ ꯐꯕ ꯑꯣꯏꯗꯕ ꯁꯤꯕ ꯑꯣꯏꯗꯕ ꯑꯗꯒꯤ ꯆꯥꯎꯁꯤꯟ ꯊꯤꯕ ꯈꯣꯠꯄ ꯇꯧꯕꯅꯤꯅ ꯑꯃꯨꯛ ꯑꯗꯨ ꯁꯨꯗꯣꯛꯄ ꯌꯥꯔꯣꯏꯗ꯭ꯔꯔꯤꯕꯕꯀꯣ ꯑꯗꯨꯝ ꯆꯥꯎꯔꯥꯛꯄ ꯑꯃ ꯍꯥꯏꯐꯦꯠ ꯌꯦꯡꯉꯤꯅꯦ ꯑꯗꯨꯝ ꯇꯥ ꯇꯥꯔꯛꯀꯅꯤꯗ ꯃꯇꯝ ꯊꯦꯡꯕ ꯉꯟꯕꯒꯤ ꯋꯥꯔꯤꯅꯤꯗ ꯑꯗꯨꯝ ꯃꯥꯒꯤ ꯀꯨꯝꯒꯤꯀꯣ ꯅꯣꯡ ꯇꯥꯕꯗꯤ ꯑꯗꯨꯝ ꯇꯥꯔꯛꯀꯅꯤꯗ ꯑꯩꯈꯣꯏꯗꯤ ꯑꯃꯨꯛ ꯅꯣꯡ ꯈꯔ ꯂꯠꯄꯅ ꯐꯩꯌꯦꯕꯀꯣ ꯌꯥꯝ ꯇꯥꯗꯗꯤꯅ ꯑꯗꯨ ꯑꯗꯨꯝ ꯊꯨꯝꯕꯗ ꯑꯗꯨꯃꯥꯏꯅ ꯇꯧꯋꯦ ꯅꯍꯥꯟꯃꯨꯛꯁꯨ ꯆꯍꯤ ꯑꯃ ꯑꯃꯁꯨ ꯀꯣ ꯑꯍꯨꯝꯂꯛ ꯂꯤꯡꯉꯦꯕꯀꯣ ꯑꯗꯨꯝ ꯁꯤꯈꯤꯕꯒꯤ ꯏꯁꯤꯡ ꯏꯆꯥꯎ ꯇꯧꯔꯒ ꯑꯗꯨꯝ ꯃꯅꯨꯡꯗ ꯂꯨꯞꯄ ꯂꯩ ꯠꯄꯒꯤ ꯐꯥꯎꯗ ꯑꯗꯨꯝ ꯁꯤꯈ꯭ꯔꯦꯕꯀꯣ ꯑꯗꯨꯒꯤ ꯑꯍꯨꯝꯂꯛ ꯑꯗꯨꯃꯥꯏꯅ ꯃꯤꯉꯣꯟꯗꯒꯤ ꯂꯧꯔꯒ ꯂꯧꯍꯣꯟ ꯀꯩꯀꯩꯗ ꯇꯧꯔꯒ ꯂꯤꯡꯈꯤꯕ ꯌꯥꯎꯈ꯭ꯔꯦꯕꯀꯣ ꯑꯗꯨꯗꯨꯅ ꯈꯔ ꯑꯗꯨꯝ ꯌꯥꯝ ꯇꯥꯗꯕꯗꯣ ꯑꯗꯨꯅꯗꯤ ꯐꯩ ꯍꯥꯏ ꯑꯩꯈꯣꯏꯗꯤ
ꯂꯧꯎ ꯎ ꯄ ꯀꯁꯤꯗꯤ ꯌꯥꯝ ꯋꯥꯕ ꯖꯥꯠꯅꯤꯗ ꯅꯣꯏꯒꯤ ꯂꯧꯍꯣꯟ ꯑꯗꯨ ꯀꯩꯅꯣ ꯇꯧꯕ ꯍꯨꯟꯕ ꯑꯗꯩ ꯂꯧꯈꯣꯟ ꯍꯨꯜꯂꯛꯄ ꯑꯗꯒꯤꯗꯤ ꯑꯃꯨꯛ ꯀꯩꯅꯣꯗꯣ ꯀ ꯂꯧꯕꯨꯛꯇꯣ ꯑꯩꯈꯣꯏꯒꯤ ꯂꯧ ꯄꯦꯡꯕ ꯍꯥꯏꯗꯣꯏꯔꯥ ꯅꯠꯇ꯭ꯔꯒ ꯍꯥꯟꯅ ꯎꯀꯥꯏ ꯊꯛꯄ ꯑꯃ ꯇꯧꯕꯗꯣ ꯑꯩꯈꯣꯏꯒꯤ ꯐꯧ ꯊꯥꯗ꯭ꯔꯤꯉꯩꯗ ꯎꯀꯥꯏ ꯍꯥꯟ ꯇꯛꯄꯒ ꯇꯛꯑꯒ ꯑꯗꯨꯗ ꯉꯥꯒ ꯌꯥꯝ ꯐꯥꯅꯕꯗꯣ ꯑꯗꯨꯗꯣ ꯑꯩꯈꯣꯏ ꯈꯪꯉꯤꯕ ꯅꯍꯥꯟꯋꯥꯏ ꯑꯃꯨꯛꯈꯛ ꯑꯩꯈꯣꯏꯒꯤ ꯑ ꯀꯩꯅꯣ ꯀꯃꯥꯏꯅ ꯍꯥꯏꯗꯣꯏꯅꯣꯅꯦ ꯑꯩꯈꯣꯏ ꯂꯩꯀꯥꯏꯁꯤꯒꯤ ꯑꯣꯏꯅ ꯑꯩꯈꯣꯏꯒꯤ ꯀꯣꯑꯣꯄꯔꯦꯇꯤꯞ ꯑꯅ ꯑꯃ ꯂꯩꯌꯦꯕꯀꯣ ꯑꯗꯨꯗꯒꯤ ꯃꯣꯏꯒꯤ ꯂꯧꯕꯨꯛ ꯈꯔ ꯂꯩꯌꯦꯕ ꯈ ꯃꯇꯝꯗꯨ ꯗ ꯂꯧ ꯑꯣꯏꯅ ꯑꯩꯈꯣꯏꯒꯤ ꯀꯣꯑꯣꯄꯔꯦꯇꯤꯞꯇ ꯌꯥꯎꯔꯤꯕ ꯃꯤꯁꯤꯡꯁꯦ ꯑꯩꯈꯣꯏꯒꯤ ꯂꯣꯇ꯭ꯔꯤ ꯇꯧꯔꯀꯥꯟꯗꯅꯦ ꯆꯍꯤꯒꯤ ꯑꯣꯏꯅ ꯂꯣꯇ꯭ꯔꯤ ꯇꯧꯔꯒ ꯆꯍꯤꯗꯨꯒꯤ ꯑꯣꯏꯅ ꯃꯤ ꯑꯃꯅ ꯑꯗꯨꯝ ꯎꯍꯟꯕ ꯑꯗꯨꯃꯥꯏꯅ ꯇꯧꯔꯒ ꯑꯩꯈꯣꯏꯁꯨ ꯆꯍꯤ ꯑꯃ ꯎꯒꯦꯕꯀꯣ ꯑꯃꯨꯛꯇꯪ ꯎꯈ꯭ꯔꯦ ꯑꯩꯈꯣꯏꯒꯤ ꯄꯨꯟꯁꯤꯗꯥ ꯑꯗꯩꯗꯥ ꯑꯩꯈꯣꯏꯁꯦ ꯕꯕꯥꯒ ꯇꯧꯔꯒ ꯎꯏꯕ ꯑꯗꯨꯗ ꯑꯩꯅ ꯈꯪꯕꯅꯤꯗ ꯃꯣꯏꯒꯤ ꯀꯩꯅꯣ ꯑꯩꯈꯣꯏꯒꯤ ꯁꯟ ꯑꯅꯤꯗꯖ ꯄꯨꯊꯔꯒ ꯎꯀꯥꯏ ꯇꯛꯄꯅ ꯍꯥꯏ ꯑꯩ ꯍꯧꯖꯤꯛꯐꯥꯎ ꯅꯤꯡꯁꯤꯡꯉꯤ ꯑꯗꯨꯒ ꯃꯣꯏꯅ ꯁꯟ ꯑꯗꯨꯒꯤ ꯃꯅꯤꯡꯗꯨꯗ ꯃꯣꯏꯅ ꯁꯨꯝ ꯆꯠꯈꯤꯕꯒꯤ ꯃꯅꯤꯡꯗꯨꯗ ꯑꯩꯈꯣꯏꯗꯤ ꯏꯟꯒ ꯇꯧꯔꯒ ꯌꯥꯔꯒ ꯑꯗꯨꯃꯥꯏꯅ ꯇꯧꯔꯒ ꯉꯥꯒ ꯐꯥꯈꯤꯕ ꯄꯤꯛꯏꯉꯩꯗ ꯑꯗꯣ ꯑꯗꯨꯅ ꯀꯃꯥꯏ ꯀꯃꯥꯏꯅ ꯇꯧꯕꯅꯣꯗꯣ ꯈꯪꯒꯦꯅꯦ
ꯑꯗꯨꯝ ꯆꯞ ꯃꯥꯟꯅꯩꯗ ꯑꯗꯨꯝ ꯎꯀꯥꯏ ꯇꯛꯄ ꯍꯥꯏꯁꯦ ꯑꯗꯨꯝ ꯏꯁꯤꯡ ꯍꯥꯟꯅ ꯂꯧ ꯃꯈꯩꯁꯤ ꯁꯤ ꯉꯍꯥꯛ ꯂꯣꯏ ꯂꯩꯔꯅꯤꯅꯀꯣ ꯂꯧ ꯍꯥꯏꯗꯤ ꯏꯁꯤꯡꯕꯨ ꯂꯩꯔꯗꯤ ꯉꯥ ꯂꯩꯔꯌꯦꯅ ꯍꯥꯏꯅꯩꯅꯤꯅꯀꯣ ꯏꯁꯤꯡ ꯅꯕꯗꯨ ꯇꯛꯈꯥꯏꯕ ꯀꯥꯟꯗ ꯉꯥꯁꯨ ꯊꯣꯛꯂꯛꯇꯣꯏꯅꯦꯕ ꯑꯗꯨꯝ ꯍꯣꯏ ꯍꯧꯖꯤꯛ ꯍꯥꯟꯅꯗꯤ ꯁꯟꯒꯥꯔꯤ ꯄꯥꯕꯣꯠ ꯍꯥꯏꯇꯥꯔꯦ ꯂꯥꯕꯅꯤꯁꯤ ꯇꯧꯔꯒ ꯃꯥꯥꯏ ꯎꯀꯥꯏ ꯂꯥꯡꯒꯣꯜ ꯇꯧꯔꯒ ꯑꯗꯨꯝ ꯆꯤꯡꯉꯒ ꯇꯛꯅ ꯈꯣꯠꯅ ꯇꯧꯅꯔꯝꯃꯦ ꯑꯗꯨꯏꯗꯣ ꯍꯥꯏꯗꯤ ꯑꯗꯨꯃꯥꯏꯅ ꯇꯧꯕ ꯍꯥꯏꯁꯤꯗꯤ ꯃꯤ ꯑꯃ ꯆꯪꯗꯕ ꯌꯥꯗꯦ ꯃꯤꯗꯨꯁꯨꯅ ꯑꯃꯨꯛ ꯍꯥꯏꯗꯤ ꯁꯟꯗꯨꯒ ꯇꯧꯕꯅꯤꯅ ꯑꯗꯨꯝ ꯍꯥꯏꯕꯗꯤ ꯊꯕꯛ ꯑꯃ ꯑꯗꯨꯝ ꯑꯣꯏꯅꯕꯗꯣ ꯑ ꯄꯩꯁꯥꯁꯨ ꯌꯥꯝ ꯆꯥꯎꯅ ꯂꯧꯅꯔꯛꯄ ꯑꯗꯨꯗꯨꯅ ꯍꯧꯖꯤꯛꯀꯥꯟꯗꯤ ꯑꯃꯨꯛ ꯏꯟꯖꯤꯟ ꯇ꯭ꯔꯦꯛꯇꯔ ꯃꯌꯥꯝꯁꯨ ꯂꯣꯏ ꯊꯣꯛꯂꯛꯑꯕꯅꯤꯅꯀꯣ ꯑꯗꯨꯏꯗꯨꯅ ꯑꯗꯨꯝ ꯈꯣꯒꯥꯏꯕ ꯈꯣꯠꯄ ꯑꯗ ꯃꯇꯝꯁꯨ ꯊꯨꯕ ꯑꯗꯒꯤ ꯃꯤꯁꯨ ꯋꯥꯗꯕ ꯑꯗꯨꯃꯥꯏꯅ ꯇꯧꯕꯗꯣ ꯇꯧꯕꯅꯤꯅ ꯍꯧꯖꯤꯛꯇꯤ ꯏꯟꯖꯤꯟꯅ ꯂꯣꯏ ꯁꯤꯟꯈ꯭ꯔꯦ ꯏꯟꯖꯤꯟ ꯑꯃꯨꯛ ꯁꯤꯜꯂꯨꯕꯅꯤꯅ ꯍꯣꯏ ꯑꯗꯨꯝ ꯐꯥꯕ ꯈꯣꯠꯄꯕꯨꯗꯤ ꯑꯗꯨꯝ ꯌꯥꯎꯋꯦ ꯑꯗꯨꯏꯗꯨꯒ ꯊꯑꯣꯏꯅ ꯑꯗꯨꯃꯥꯏꯅ ꯐꯥꯕ ꯈꯣꯠꯄ ꯇꯧꯅꯗ꯭ꯔꯦ ꯍꯥꯟꯅꯗꯧꯅꯀꯣ ꯉꯥꯁꯨ ꯂꯩꯅꯗ꯭ꯔꯦꯕ ꯅꯃꯥꯏꯗꯤ ꯑꯗꯨꯝ ꯈꯤꯇꯪ ꯇꯧꯕꯗ ꯉꯥꯁꯤꯗ ꯍꯥꯟꯅ ꯍꯦꯛꯇ ꯂꯩꯕ ꯑꯣꯏꯕꯅꯤꯅꯅꯦ ꯉꯥ ꯐꯥꯕ ꯑꯩꯈꯣꯏ ꯅꯨꯡꯉꯥꯏꯕ ꯆꯠꯅꯤ ꯑꯗꯣ ꯍꯧꯖꯤꯛꯀꯥꯟꯗꯤ ꯑꯗꯨꯝꯛ ꯉꯥꯁꯦ ꯄꯥꯛ ꯂꯩꯅꯗ꯭ꯔꯕꯅꯤꯅ ꯈꯣꯏꯔꯦ ꯍꯥꯏꯇꯥꯥꯔꯒꯁꯨ ꯑꯗꯨꯝ ꯉꯥꯁꯤꯒꯤꯁꯨ ꯊꯣꯛꯂꯛꯇ꯭ꯔꯦ ꯍꯥꯏꯇꯥꯔꯦ
ꯑꯗꯨꯅ ꯑꯩꯈꯣꯏꯒꯤ ꯂꯧꯁꯦ ꯑꯩꯈꯣꯏꯒꯤ ꯌꯥꯝ ꯉꯟꯅ ꯑꯃꯨꯛ ꯊꯥꯔꯀꯥꯟꯗꯅꯦ ꯑꯗꯨꯒꯤ ꯑꯗꯨꯒꯤꯗ ꯃꯨꯃꯜꯂꯒ ꯈꯥꯎꯗꯣꯛꯄ ꯂꯣꯏꯔꯀꯥꯟꯗ ꯑꯃꯨꯛꯀꯁꯨ ꯑꯅꯤꯔꯛ ꯑꯅꯤꯔꯛ ꯆꯥꯕꯤ ꯍꯥꯏꯕꯗ ꯀꯩ ꯍꯥꯏꯗꯣꯏꯅꯣ ꯑꯗꯨꯃꯥꯏꯅ ꯇꯧꯕꯁꯨ ꯃꯌꯥꯝ ꯑꯃ ꯇꯧꯅꯩꯌꯦ ꯁꯤꯁꯤꯅ ꯀꯃꯥꯏ ꯇ ꯑꯗꯨꯒꯤ ꯅꯣꯏꯒꯤ ꯑꯗꯨ ꯇꯧꯗꯕ꯭ꯔꯕ
ꯑꯩꯈꯣꯏꯗꯤ ꯑꯅꯦꯛ ꯆꯥꯕꯒꯤ ꯇꯧꯕ ꯌꯥꯗꯦ ꯇꯧꯕ ꯌꯥꯕ ꯃꯐꯝꯁꯤꯡ ꯂꯩꯌꯦꯕꯀꯣ ꯍꯥꯏꯕꯗꯤ ꯏꯁꯤꯡ ꯌꯥꯝ ꯏꯁꯤꯡ ꯈꯣꯡ ꯌꯥꯝꯅ ꯅꯛꯄ ꯑꯗꯒꯤ ꯃꯐꯝꯁꯦ ꯀꯩ ꯍꯥꯏꯅꯤ ꯄꯥꯠꯄꯣꯏ ꯀꯩꯕꯣꯏ ꯇꯧꯕ ꯑꯁꯨꯨꯝ ꯅ ꯅꯥꯀꯟꯗ ꯑꯩꯈꯣꯏꯅ ꯌꯥꯝ ꯎꯅꯔꯤꯁꯦ ꯂꯣꯛꯇꯥꯛ ꯅꯛꯄ ꯑꯗꯒꯤ ꯑꯗꯨꯝ ꯍꯥꯏꯗꯤ ꯄꯨꯈ꯭ꯔꯤ ꯀꯩꯀꯩ ꯌꯥꯝ ꯆꯥꯎꯅ ꯂꯩ ꯈꯔ ꯀꯨꯠꯄ ꯃꯐꯝꯁꯦ ꯑꯁꯤꯗ ꯁꯨꯝ ꯍꯥꯏꯗꯤ ꯅꯣꯡ ꯇꯥꯗ꯭ꯔꯒꯁꯨ ꯑꯩ ꯁꯤꯒꯤ ꯏꯁꯤꯡꯁꯦ ꯑꯗꯨꯝ ꯃꯥꯒꯤ ꯃꯇꯤꯛ ꯆꯥꯕ ꯂꯣꯏꯅ ꯄꯤꯕ ꯉꯝꯒꯅꯤ ꯍꯥꯏꯕ ꯃꯐꯝ ꯑꯣꯏꯇꯥꯥꯔꯒꯗꯤ ꯑꯗꯨꯝ ꯑꯅꯤ ꯆꯥꯕꯤꯁꯨ ꯇꯧꯋꯦꯕ ꯀꯣ ꯑꯗꯨ ꯁꯤꯗꯩ ꯈꯤꯇꯪ ꯍꯥꯏꯔꯒ ꯃꯐꯝꯐꯥꯎ ꯇꯧꯅꯕ ꯑꯗꯣ ꯑꯩꯈꯣꯏꯁꯤꯗꯤ ꯑꯃꯨꯛ ꯏꯁꯤꯡꯗꯣ ꯆꯥꯡꯅꯥꯏꯅ ꯉꯝꯗꯕꯅꯤꯅ ꯑꯗꯨꯝ ꯃꯥꯡꯒꯗꯕꯗ ꯅꯪꯅ ꯍꯧꯖꯤꯛꯀꯥꯟꯗꯤ ꯂꯧ ꯎꯕ ꯍꯥꯏꯁꯦ ꯀꯩꯁꯨ ꯂꯥꯏꯗ꯭ꯔꯦꯕꯀꯣ ꯍꯥꯏꯕꯗꯤ ꯆꯪꯒꯗꯣꯏꯕ ꯃꯇꯝ ꯑꯗꯒꯤ ꯈꯨꯂꯪꯒꯤ ꯄꯩꯁꯥ ꯑꯗꯒꯤ ꯅꯨꯄꯤꯁꯨ ꯉꯥꯏ ꯅꯨꯄꯥꯁꯨ ꯉꯥꯏ ꯑꯗꯨꯝ ꯆꯪꯗꯣꯏꯅꯦꯕ ꯍꯧꯖꯤꯛ ꯌꯦꯡꯉꯨꯅꯦ ꯂꯧꯍꯣꯟ ꯂꯤꯡꯕ ꯍꯥꯏꯁꯤ ꯅꯨꯄꯤ ꯈꯨꯪ ꯌꯥꯝꯗ꯭ꯔꯕꯗ ꯁꯪꯉꯝ ꯑꯃꯗ ꯑꯗꯨꯝ ꯇꯔꯥꯃꯠ ꯇꯔꯃꯉꯥ ꯆꯪꯗꯣꯏꯅꯤ ꯃꯣꯏꯒꯤ ꯍꯩꯊꯥ ꯄꯣꯠ ꯀꯩꯀꯩꯃꯨꯛ ꯄꯤꯖꯗꯣꯏꯅꯤ ꯆꯥ ꯅꯨꯡ ꯑꯌꯨꯛꯀꯤ ꯇꯟ ꯅꯨꯡ ꯑꯗꯒꯤ ꯀ꯭ꯋꯥ ꯑꯃꯨꯛ ꯀꯩꯀꯩ ꯃꯌꯥꯝ ꯄꯤꯖꯗꯣꯏꯅꯦꯕ ꯑꯗꯨꯒꯤ ꯄꯩꯁꯥ ꯆꯪꯉꯅꯤ ꯑꯗꯨꯗꯒꯤ ꯃꯔꯛꯇ ꯑꯃꯨꯛ ꯅꯥꯄꯤꯒꯨꯝꯕ ꯍꯧ ꯇꯥꯔꯗꯤ ꯍꯥꯞꯄꯦꯡꯕꯅ ꯑꯃꯨꯛ ꯇꯧꯗꯣꯏꯅꯦꯕ ꯑꯦꯡꯕꯁꯤꯁꯨ ꯑꯃꯨꯛ ꯅꯨꯄꯤ ꯈꯨꯠꯂꯪꯅ ꯑꯌꯥꯝꯕ ꯇꯧꯋꯦꯕꯀꯣ ꯑꯗꯨꯁꯨ ꯍꯩꯇ꯭ꯔꯗꯤ ꯌꯥꯗꯦꯕ ꯃꯤꯒꯤ ꯐꯧ ꯃꯔꯛꯇ ꯆ ꯅꯥꯄꯤꯗꯨ ꯐꯣꯏꯖꯩꯅ ꯄꯧꯁꯨꯨ ꯗꯦꯛꯄ ꯈꯣꯠꯄꯁꯨ ꯇꯧꯗꯣꯏꯅꯤꯅ ꯑꯗꯨꯒꯤꯁꯨ ꯌꯥꯝ ꯂꯨꯏ ꯍꯥꯏꯇꯥꯔꯦ ꯑꯗꯣ ꯍꯌꯦ ꯂꯣꯏꯨꯔꯛꯄꯗꯁꯨ ꯑꯃꯨꯛ ꯀꯩꯅꯣ ꯇꯧꯗꯣꯏꯅꯦꯕ ꯀꯩ ꯍꯥꯏꯒꯔꯦ ꯑꯗꯨꯝ ꯈꯥꯎꯕꯁꯨ ꯑꯃꯨꯛ ꯅꯨꯄꯤ ꯈꯨꯂ ꯑꯃꯨꯛ ꯆꯪꯉꯅꯤ ꯑꯗꯒꯤ ꯌꯩꯕꯁꯨ ꯑꯃꯨꯛ ꯅꯨꯄꯥꯅ ꯍꯣꯟꯕ ꯈꯣꯠꯄ ꯇꯧꯗꯣꯏꯅꯤ ꯍꯣꯟꯗ꯭ꯔ ꯍꯥꯏ ꯇꯥꯔꯒꯁꯨ ꯑꯩꯈꯣꯏꯒꯤ ꯏꯟꯖꯤꯟꯅ ꯇꯧꯦ ꯍꯥꯏꯇꯥꯔꯒꯁꯨ ꯑꯗꯨꯝ ꯍꯣꯟꯟꯕ ꯑꯃꯗꯤ ꯆꯪꯗꯣꯏꯅꯦꯕ ꯑꯗꯨꯝ ꯄꯩꯁꯥꯁꯤ ꯏ ꯆꯪꯅ ꯆꯪꯕ ꯋꯥ ꯄꯥꯊꯣꯛꯎꯨꯔꯗꯤ ꯀꯩꯁꯨ ꯌꯥꯝ ꯂꯦꯝꯕ ꯄꯣꯠ ꯅꯠꯇꯦꯗ ꯍꯥꯏꯕ ꯆꯪꯉꯦ ꯑꯗꯗꯒꯤ ꯍꯥꯔ ꯆꯥꯏꯔꯤꯕ ꯍꯔ ꯆꯥꯏꯔꯤꯕ ꯑꯗꯒꯤ ꯐꯧ ꯍꯥꯏꯗꯤ ꯐꯧꯒꯣꯟ ꯑꯃꯨꯛ ꯀꯩ ꯍꯥꯏꯅꯤ ꯍꯧꯁꯨ ꯂꯩꯅꯔꯤꯕꯅ ꯍꯧꯖꯤꯛꯀꯥꯟꯗꯤ ꯃꯈꯜ ꯃꯈꯜ ꯂꯩꯅꯀꯣ ꯉꯈꯣꯀꯣ ꯑꯩ ꯑꯝꯇ ꯊꯝꯕꯤꯒꯦ
ꯍꯣꯏꯣꯏ